ꯃꯤꯗꯤ ꯌꯥꯝ ꯁꯠ ꯁꯠꯅꯤꯀꯣ
ꯍꯣꯏ ꯍꯣꯢ ꯈꯔꯁꯨ ꯇꯧꯔ ꯑꯩꯈꯣꯏꯗꯣ ꯆꯥꯛ ꯆꯥꯛ ꯂꯥꯎꯕ ꯃꯇꯝ ꯌꯥꯎꯈ꯭ꯔꯦꯕ
ꯌꯥꯝ ꯗꯤꯃꯥꯟꯅꯤꯀꯣ ꯃꯤꯗꯤ ꯌꯥꯗꯦꯀꯣ
ꯑꯈꯣꯏ ꯆꯥꯛ ꯂꯧꯕ ꯃꯇꯝ ꯌꯥꯎꯈ꯭ꯔꯕꯒꯤꯅꯦ ꯅꯠꯇ꯭ꯔꯗꯤ ꯆꯥꯛ ꯆꯥ ꯆꯥꯛ ꯆꯥꯕ ꯐꯪꯉꯔꯣꯏ ꯃꯅꯤ
ꯑꯣ ꯀꯔꯤ ꯃꯊꯦꯜ ꯅꯣ ꯉꯁꯤꯗꯤ
ꯉꯁꯤꯗꯤ ꯏꯃꯥꯟꯅꯕꯤꯅ ꯀꯧꯇꯥ ꯉꯥ ꯍꯥꯏꯕ꯭ꯔꯥ ꯐꯤꯁꯇ ꯊꯣꯡꯉꯒ
ꯑꯣ
ꯂꯩꯌꯦ ꯃꯁꯛ ꯐꯖꯕꯤ ꯖꯤꯖꯤ ꯍꯩꯐꯦꯠ ꯃꯥꯟꯕꯤ
ꯀꯅꯥꯔꯣ
ꯄꯦꯔꯤ ꯕꯤꯖꯤ ꯌꯔ
ꯅꯠꯇꯦ ꯑꯩꯒꯤ ꯐ꯭ꯔꯦꯟ ꯑꯃꯕꯨ ꯑꯣ ꯇꯤ ꯄꯤ ꯅꯤꯕꯅꯤꯗ
ꯄꯦꯛ ꯄꯦꯛ ꯄꯦꯛ ꯄꯦꯛ ꯄꯦꯛ ꯄꯦꯛ ꯇꯧꯔꯒ ꯂꯩꯌꯦ
ꯄꯨꯡ ꯀꯌꯥꯗ ꯆꯥꯛ ꯆꯒꯦꯔꯣ
ꯆꯥꯈ꯭ꯔꯦ ꯃꯣꯏꯗꯤ ꯑꯩꯗꯤ ꯑꯣꯛꯁꯥ ꯆꯥꯗꯕꯤ ꯉꯥꯢꯍꯥꯛ ꯂꯩꯔꯒ ꯆꯥꯅꯤ
ꯑꯣ ꯅꯪ ꯑꯣꯛꯁꯥ ꯆꯥꯗꯕ꯭ꯔꯥ
ꯎꯝ
ꯅꯪꯁꯦ ꯁꯕꯥꯠ ꯃꯥꯟꯒꯨꯝ ꯂꯥꯛꯑꯦꯗ
ꯍꯣꯏ ꯁꯗꯅꯤ
ꯑꯥ
ꯅꯪꯒꯤ ꯐ꯭ꯔꯦꯟꯗꯨ ꯆꯥꯛ ꯌꯦꯟꯖꯥꯡ ꯊꯣꯡꯂꯤꯑꯦꯕ
ꯊꯣꯡꯕ ꯂꯣꯏꯈ꯭ꯔꯦ ꯍꯧꯖꯤꯛꯇꯤ
ꯑꯗꯨꯗꯤ ꯀꯔꯤꯅꯣ ꯅꯣꯏ ꯍꯣꯁꯇꯦꯜꯗ ꯂꯩꯕꯣ ꯄꯤ ꯖꯤꯗ ꯂꯩꯕꯣ
ꯍꯣꯁꯇꯦꯜꯗ ꯂꯩꯌꯦ ꯍꯤꯞꯄ ꯒꯨꯝꯕ ꯂꯣꯠꯅ ꯄꯥꯏꯕ ꯑꯗꯨꯒꯤꯗꯨꯗ ꯊꯣꯡꯕ
ꯑꯣ ꯀꯔꯤ ꯃꯊꯦꯟ ꯅꯣ
ꯑꯌꯥ ꯅꯪꯁꯦ ꯑꯩꯅ ꯍꯥꯏꯕꯁꯦ ꯅꯅꯥ ꯇꯥꯗ꯭ꯔꯕ ꯃꯥꯜꯂꯦ ꯑꯁ ꯅꯪꯁꯦ ꯑꯩ ꯌꯥꯝꯅ ꯅꯨꯡꯉꯥꯏꯇꯦ
ꯊꯕꯛ ꯑꯅꯤ ꯇꯧꯕ ꯑꯗꯨꯒꯤ
ꯇꯣꯛꯑꯣ ꯑꯗꯨꯗꯤ
ꯍꯥ
ꯑꯗꯨ ꯑꯣꯢꯔꯁꯨ ꯑꯩ ꯅꯪꯕꯨ ꯋꯥꯔꯤꯁꯥꯟꯅꯅꯤꯡꯗꯕ ꯃꯥꯥꯟꯈ꯭ꯔꯦ ꯑꯩ
ꯅꯠꯇꯦ ꯅꯠꯇꯦ ꯑꯁ ꯁꯤꯗ ꯑꯩ ꯀꯩꯅꯣ ꯈꯔ ꯏꯝꯄꯣꯔꯇꯦꯟ ꯑꯣꯏꯕꯤꯅꯤ
ꯀꯧꯇꯥ ꯉꯥ ꯊꯣꯡꯉꯦ ꯍꯥꯏꯔꯒ
ꯑꯣ ꯍꯥꯎꯒꯅꯤꯅꯦ ꯇꯤꯟ ꯐꯤꯁ
ꯎꯝ ꯆꯥꯗꯕ ꯀꯨꯏꯔꯦ ꯋꯥꯟ ꯏꯔ ꯁꯨꯗꯧꯔꯦ ꯆꯥꯗꯕ
ꯑ ꯃꯟꯖꯔꯒ
ꯑꯁꯦꯡꯕꯅꯦ ꯑꯩ ꯆꯥꯗꯕ ꯀꯨꯏꯔꯦ
ꯎꯝ
ꯂꯥꯁ ꯌꯔ ꯌꯨꯝ ꯊꯣꯛꯄꯗꯒꯤ ꯍꯧꯖꯤꯛꯐꯥꯎ ꯌꯨꯝ ꯊꯣꯛꯇ꯭ꯔꯤ ꯈꯪꯕ꯭ꯔꯥ
ꯀꯩꯒꯤꯅꯣ
ꯗꯤꯁꯦꯝꯕꯔꯗꯒꯤ ꯊꯣꯛꯅꯤꯡꯕꯒꯤ
ꯗꯤꯁꯦꯝꯕꯔꯗꯤ ꯗꯤꯁꯦꯝꯕꯔ ꯊꯣꯛꯀꯦ ꯍꯥꯏꯕ꯭ꯔꯣ
ꯑꯧ ꯈ꯭ꯔꯤꯁꯃꯥꯁ ꯌꯥꯎꯗꯕ ꯀꯨꯏꯕꯒꯤꯀꯣ
ꯍꯧꯖꯤꯛ ꯀꯥꯟꯗꯤ ꯀ꯭ꯔꯤꯁꯃꯥꯁꯁꯨ ꯅꯨꯡꯉꯥꯢꯔꯔꯣꯢꯗ
ꯀꯔꯤꯒꯤꯔꯥ
ꯏꯔꯥꯡ ꯂꯧꯕ ꯂꯩꯕꯅꯤꯅ
ꯑꯗꯨ ꯑꯣꯏꯔꯁꯨ
ꯀ꯭ꯔꯤꯁꯃꯁ ꯅꯨꯡꯃꯥꯏꯔ
ꯅꯨꯡꯉꯥꯏꯒꯅꯤ ꯄꯨꯡ ꯀꯌꯥꯗ ꯆꯥꯛ ꯆꯥꯗꯣꯏꯅꯣ
ꯆꯥꯅꯤꯌꯦ ꯅꯪꯉꯣꯟꯗ ꯋꯥꯔꯤ ꯁꯥꯕ ꯂꯣꯏꯔꯒ
ꯎꯝ ꯑꯗꯨꯗꯔꯒ ꯂꯩꯔꯤ ꯄꯥꯗꯣꯏꯔꯥ
ꯉꯥꯏꯍꯥꯛ ꯉꯥꯏꯍꯥꯛ ꯄꯥꯒꯦ ꯂꯥꯏꯔꯤꯛꯁꯨ ꯄꯥꯗꯕ ꯌꯥꯗꯦꯅꯤ
ꯄꯨꯡ ꯀꯌꯥꯗ ꯄꯨꯡ ꯀꯌꯥꯗ ꯐ꯭ꯔꯤ ꯑꯣꯏꯒꯦꯔꯥ
ꯁꯤ ꯇꯨ ꯑꯋꯥꯔꯁ ꯄꯥꯒꯅꯤ ꯑꯗꯨꯒ ꯐ꯭ꯔꯤ ꯑꯣꯏꯔꯅꯤ
ꯄꯨꯡ ꯍꯥꯏꯔꯛꯑꯣꯅꯦ ꯏꯃꯥꯟꯅꯕꯤꯕꯨ ꯇꯧꯍꯟꯅꯤꯡꯉꯥꯏ
ꯑꯣ ꯍꯧꯖꯤꯛ ꯑꯩꯠ ꯊꯥꯔꯇꯤ ꯅꯥꯏꯟ ꯇꯦꯟ ꯑꯦꯂꯚꯦꯟ ꯑꯦꯂꯚꯦꯟꯗ
ꯎ ꯏꯂꯕ
ꯑꯣ
ꯑꯗꯨꯗꯤ ꯍꯌꯦꯡꯒꯨꯝꯕꯅ ꯇꯧꯔꯒ
ꯎꯝ
ꯃꯤꯗꯤ ꯑꯣꯐꯤꯁꯔꯅꯤꯅ
ꯀꯔꯤꯒꯤ ꯍꯌꯦꯡ ꯇꯧꯏꯗ
ꯃꯥꯗꯣ ꯃꯥꯁꯨ ꯑꯦꯛꯖꯥꯝ ꯅꯥꯛꯁꯦꯕ ꯑꯗꯨꯒꯤ ꯂꯥꯏꯏꯔꯤꯛ ꯄꯥꯏ
ꯎꯝ ꯀꯔꯤ ꯇꯝ꯭ꯔ ꯃꯥꯗꯤꯦ
ꯁꯦꯃꯦꯁꯇꯔ ꯑꯦꯛꯖꯝ
ꯅꯣꯏ ꯆꯞꯃꯅꯕ꯭ꯔꯣ
ꯑꯧ ꯃꯅꯥꯏꯌꯦ ꯀꯣꯔꯁꯇꯤ ꯇꯣꯡꯉꯥꯂꯦ
ꯐꯣꯟꯗꯒꯤ ꯀ꯭ꯔꯤ ꯔꯦꯀꯣꯔꯠ ꯇꯧꯕ
ꯅꯔꯁꯤꯁꯤꯡ
ꯑꯣ ꯅꯔꯁꯤ
ꯎꯝ ꯊ ꯇꯧꯅꯎ
ꯃꯥꯒ ꯃꯥ ꯃ ꯆꯛꯖꯔꯗꯤ ꯃꯥꯒ ꯀꯨꯣꯏꯅ ꯐ꯭ꯔ ꯍꯥꯏꯕ꯭ꯔꯣ ꯑꯩꯁꯦ
ꯀꯣꯏꯅꯔꯨꯅꯦ ꯑꯁ ꯅꯪ ꯁꯤꯁꯨ ꯍꯟꯖꯤꯟ ꯍꯟꯖꯤꯟ ꯍꯥꯡꯈ꯭ꯔ ꯂꯥꯛꯏꯗ ꯃꯤ ꯅ ꯐ꯭ꯔꯤꯗ ꯄꯤ
ꯅꯪꯅꯗꯤ ꯌꯥꯗꯦ
ꯑꯩ ꯅꯪꯗꯤ ꯅꯣꯏꯇꯛ ꯇꯧꯔꯒ ꯑꯝꯕꯥꯏ ꯇꯧꯔꯒ ꯑꯗꯨ ꯄꯥꯝꯃꯤꯅ ꯑꯗꯨꯅ ꯑꯗꯨ ꯅꯨꯄꯤꯗ ꯆꯞ ꯆꯥꯔꯦꯕ ꯅꯪꯗ ꯅꯪꯒꯤꯗꯃꯛ
ꯅꯪ ꯀꯪꯕ꯭ꯔꯥ ꯍꯥꯏꯕ ꯅꯪꯗꯤ
ꯑꯧ ꯑꯩꯗꯤ ꯑꯁ ꯏꯁꯇꯤꯛ ꯀꯨꯝꯅ ꯂꯩꯔꯤ
ꯅꯪ ꯐꯖꯅ ꯍꯥꯏꯗꯦꯗ ꯐꯖꯅ ꯈꯥꯏꯌꯣꯗ
ꯅꯪꯁꯨ ꯑꯩ ꯍꯣꯔꯦꯟ ꯅꯨꯄꯤꯒꯨꯝꯕ ꯊꯝꯕ ꯃꯇꯝꯗ ꯅꯨꯄꯤꯁꯦ ꯄꯤꯟꯇ꯭ꯔꯦꯁꯇꯒꯤ ꯂꯧꯊꯣꯛꯑꯒ ꯊꯝꯃꯒꯦꯀꯣ ꯗꯤꯄꯤꯗꯗꯤ ꯃꯁꯛ ꯐꯖꯕ꯭ꯔꯥ ꯈꯜꯂꯒ ꯁꯦꯡꯕꯗꯗꯤ ꯌꯥꯗ꯭ꯔꯔꯤꯅꯦ ꯍꯥꯏꯅꯤꯉꯥꯏ
ꯑꯣꯏꯣꯏꯗ
ꯅ ꯍꯥꯏꯒꯅꯦ ꯈ
ꯍꯥꯏ ꯑꯩ
ꯑꯇ ꯍꯥꯏꯕꯗꯨ ꯑꯩ
ꯎꯝ ꯅꯨꯄꯤ ꯑꯃꯁꯨ ꯀꯣꯏꯅꯤꯡꯗ꯭ꯔꯦꯗ ꯀꯣꯏꯔꯣꯏꯍ
ꯀꯔꯤꯒꯤ
ꯃ ꯊ ꯁꯥꯏ ꯅꯨꯄꯤ ꯀꯣꯏꯁ
ꯑꯣꯝ
ꯅꯨꯄꯤ ꯊꯤꯔꯣꯏ ꯑꯩ
ꯀꯔꯤꯒꯤꯔꯥ
ꯃꯤꯒꯤ ꯃꯇꯦꯡ ꯄꯥꯡꯔꯒ ꯑꯗꯨꯝ ꯂꯩꯔꯒꯦ ꯅꯨꯄꯤ ꯊꯤꯅꯤꯡꯗ꯭ꯔꯦ
ꯑꯆꯥꯥ ꯌꯥꯝ ꯐꯥꯏꯌꯦꯅꯤꯅꯦ
ꯑꯗꯨꯁꯨ ꯐꯩ ꯑꯗꯨꯁꯨ ꯐꯩꯀꯣ ꯀꯣ
ꯍꯣꯏ ꯍꯣꯏ ꯐꯥꯏꯌꯦ
ꯑꯩ ꯅꯪꯒꯤꯁꯨ ꯃꯇꯦꯡ ꯄꯥꯡꯕꯤꯔꯒꯦꯕ
ꯍꯣꯏ ꯇꯧꯕꯕꯤꯌꯣꯀꯣ ꯅꯨꯡꯁꯤꯅ ꯃꯇꯦꯡ ꯄꯥꯡꯕꯤꯌꯨꯀꯣ
ꯎꯝ ꯎꯝ ꯅꯣꯏꯗꯤ ꯅꯆꯤꯟ ꯏꯅꯥꯎ ꯀꯌꯥꯔꯣ ꯃꯆꯦꯒꯨꯝꯕ ꯂꯩꯕ꯭ꯔꯣ
ꯅꯥꯡ ꯏ ꯉꯔꯥꯡ ꯈꯥ ꯇꯥꯏꯕ ꯂꯣꯏꯔꯒ ꯑꯗꯨ ꯀꯥꯎꯈꯤꯔꯣꯏꯅꯦ ꯑꯩ ꯇꯥꯟꯗꯦꯗ
ꯑꯦ ꯅ ꯀꯥꯎ ꯍꯔꯦꯅꯦ ꯃꯦꯃꯣꯔꯤꯁꯦꯗꯅꯦ
ꯒꯁ ꯆꯔ ꯇꯔꯤꯀꯅ
ꯅꯆ ꯐꯖꯕ ꯂꯩꯕ꯭ꯔꯣ ꯅꯅꯥꯎ ꯅꯨꯄꯤ ꯐꯖꯕ ꯂꯩꯕ꯭ꯔꯣ
ꯑꯩꯈꯣꯏꯒꯤ ꯏꯃꯨꯡꯗꯤ ꯃꯁꯛ ꯐꯖꯗꯦ
ꯅꯪꯁꯨ ꯑꯗꯨ ꯉꯥꯛꯇ ꯑꯃ ꯁꯛ ꯐꯖꯗꯦ ꯑꯃ ꯍꯥꯏꯅ ꯑꯗꯨ ꯐꯖꯗꯦ ꯑꯗꯥ ꯐꯖꯦ
ꯑꯗꯨ ꯑꯁ ꯑꯁꯦꯡꯅ ꯍꯥꯏꯕꯅ ꯐꯩꯅ
ꯐꯖꯔꯝ ꯐꯖꯔꯝꯃꯗꯤ ꯀꯃꯥꯏꯅ ꯇꯧꯕ
ꯐꯖꯗ꯭ꯔꯣ
ꯅ ꯅꯪꯒꯤ ꯅꯃꯥꯟ ꯂꯝꯕꯤꯗꯣ ꯀꯣꯜ ꯇꯧꯍꯜꯂꯣ ꯑꯩꯉꯣꯟꯗ
ꯏꯃꯥꯟꯅꯕꯤꯗꯣ ꯑꯁꯅꯥꯡꯁꯦ ꯄꯨꯡ ꯏꯂꯚꯦꯟꯗꯒꯤ ꯁꯥꯡꯒꯅꯤ ꯍꯥꯏꯕꯒꯤ ꯑꯩ ꯍꯪꯗꯦꯕ
ꯑꯗꯨ ꯑꯩꯒ ꯋꯥꯔꯤ ꯁꯥꯟꯅꯁꯦ ꯍꯥꯏꯌꯨ
ꯑ
ꯄꯨꯡ ꯅꯥꯏꯟꯗꯁꯨ ꯁꯥꯕꯤꯌꯨꯏ ꯑꯩꯅ ꯇꯦꯟꯗꯁꯨ ꯑꯦ ꯇꯦꯟꯗ ꯁꯥꯕꯤꯒꯦ ꯑꯩ ꯇꯦꯟꯗ
ꯑꯠꯆꯥ ꯇꯦꯟꯗꯀꯣ ꯑꯩꯕꯨꯁꯨ ꯑꯃꯔꯛ ꯄꯥꯏꯈꯠꯄꯤꯌꯣ ꯑꯗꯨꯗꯤ ꯑꯩꯒꯤ ꯏꯃꯥꯟꯅꯕꯤꯒ ꯁꯥꯟꯅꯥꯗ꯭ꯔꯤꯀꯥꯟꯗ
ꯀꯌꯥꯗꯦꯪꯗꯤ
ꯅꯨꯡꯁꯤ ꯑꯩꯕꯨꯁꯨ ꯅꯨꯡꯁꯤꯕꯤꯌꯣ
ꯅꯪ ꯐꯣꯇꯣꯁꯨ ꯊꯥꯗꯦ ꯌꯥꯔꯣꯏ ꯅꯪꯒꯤꯝ
ꯅꯪꯒꯤ ꯍꯥꯟꯟꯅ ꯊꯥꯛꯑꯣ ꯑꯩ ꯄ꯭ꯔꯣꯃꯤꯁ ꯊꯥꯒꯦ
ꯎ ꯅꯪꯅ ꯑꯩꯒꯤ ꯉꯥꯏꯍꯥꯛꯇꯪ ꯂꯩꯔꯤꯁꯤ ꯀꯩꯒꯤꯔꯣ
ꯄꯣꯃꯤꯁꯤꯁ ꯄ꯭ꯔꯣꯃꯤꯁ
ꯅꯪꯒꯤ ꯅꯪꯅ ꯀꯔꯤꯒꯤ ꯑꯩꯒꯤ ꯍꯥꯟꯅ ꯊꯤꯕ ꯃꯔꯝꯗꯣ ꯍꯥꯏꯌꯣ ꯑꯗꯣ ꯐꯥꯔꯁ ꯍꯥꯏꯌꯣ
ꯅꯨꯄꯥꯅ ꯍꯥꯟꯟꯅ ꯅꯤꯕꯅꯤꯅ ꯅꯨꯄꯥꯅ ꯍꯟꯅ ꯊꯥꯕ ꯅꯠꯇ꯭ꯔꯣ
ꯑꯗꯨ ꯈꯛꯇꯔꯥ ꯃꯔꯝꯗ
ꯑꯣ ꯐꯣꯏꯁꯇ ꯅꯪꯅꯅꯤꯌꯦꯅ ꯑꯗꯨꯅ ꯐꯔꯁ ꯅꯪ ꯅꯅꯤ ꯌꯦꯅꯥ ꯑ ꯑꯗꯨꯅꯤꯅꯕ
ꯑꯣ ꯑꯩꯒꯤ ꯐꯥꯔꯁꯇ ꯊꯥꯎꯕ ꯍꯥꯏꯕ ꯑꯗꯨꯗꯒꯤ ꯅ ꯅꯪ ꯁ ꯅꯪ ꯁꯝ ꯁꯥꯡꯍꯟꯕ꯭ꯔꯥ ꯇꯦꯟꯍꯟꯕ꯭ꯔꯥ ꯅꯪꯒꯤ ꯁꯝꯗꯨ ꯁꯥꯡꯅ ꯊꯝꯕ꯭ꯔꯥ ꯇꯦꯟꯅ ꯊꯝꯕ꯭ꯔꯕ
ꯁꯦ ꯌꯥꯅ ꯁꯥꯡ
ꯑꯣ
ꯋꯥ
ꯀꯂꯔꯒꯨꯝꯕ ꯇꯥꯏꯕ꯭ꯔꯣ
ꯑꯣ ꯀꯗꯥ ꯇꯌꯦꯔꯦ
ꯐꯥꯎꯕꯤ ꯃꯥꯜꯂꯝꯅꯤ ꯈꯔ ꯇꯩꯔꯗꯤ
ꯍꯥꯥ
ꯀꯂꯔ ꯇꯩꯔꯗ ꯀꯂꯔ ꯇꯩꯔꯦꯗꯤ ꯑꯐꯥꯎꯕꯤ ꯃꯥꯒꯦꯅꯤ ꯁꯇ
ꯑꯣ ꯆꯄ꯭ꯔꯤꯃ
ꯆꯞꯄꯔꯤ ꯅꯠꯇꯕ ꯑꯐꯥꯎꯕꯤ ꯇꯧꯉꯝꯕꯤ ꯀꯥꯡꯕꯨꯈꯣꯏ ꯃꯥꯥꯟꯂꯝꯃꯨꯅꯤꯕ
ꯑꯁꯨꯃꯥꯏꯅꯗꯤ ꯍꯥꯏꯒꯅꯨꯗ ꯃ ꯁꯤꯁꯨ ꯑꯩ ꯇꯥꯟꯅꯤꯡꯗꯦ
ꯅꯠꯇꯦ ꯅ ꯁꯝꯗꯣ ꯀꯂꯔ ꯇꯩꯌꯦ ꯍꯥꯏꯔꯗꯤ ꯃꯁꯛꯇꯣ ꯑꯗꯨꯃꯥꯏꯅ ꯃꯥꯜꯂꯝꯒꯅꯤ ꯑꯐꯥꯎꯕꯤ ꯌꯥꯝ ꯂꯩꯗꯅ ꯀꯂꯔꯗꯨꯣ ꯂꯥꯏꯠ ꯑꯣꯏꯅ ꯇꯩꯔꯗꯤ ꯍꯥꯏꯕꯅꯤꯗ
ꯌꯥꯔꯦ ꯌꯥꯔ ꯅꯪꯁꯦ ꯑꯩ ꯈꯟꯕꯗ ꯌꯥꯌꯥꯔꯛꯇꯕ ꯃꯤ ꯑꯣꯏꯔꯛꯈ꯭ꯔꯦ
ꯃꯤꯅ ꯐꯥꯒꯤ ꯇꯧꯔ ꯅꯪꯁꯨ ꯑꯗꯨ ꯍꯥꯏꯕꯕꯨ ꯁꯥꯎꯕꯁꯨ ꯍꯥꯏꯅꯤ
ꯐꯥꯒꯤ ꯇꯥꯎꯅꯦ ꯑꯩ ꯃꯤꯕꯨ ꯁꯥꯎꯗꯦ ꯀꯔꯤ ꯃꯔꯝꯗ ꯁꯥꯎꯗꯣꯏꯅꯣ ꯅꯠꯇ꯭ꯔꯣ
ꯎꯝ ꯐꯖꯕꯅꯤ ꯐꯖꯕꯅꯤ ꯅꯨꯄꯤꯁꯤꯡꯗꯂꯔ ꯇꯩꯕꯗ ꯐꯩ ꯇꯧꯕꯅꯤꯅ
ꯑ ꯑꯗꯨ ꯁꯥꯡꯗꯕꯅꯤꯅ ꯇꯇꯛ
ꯎꯝ ꯎꯝ
ꯇꯥꯗꯔꯦ
ꯑꯁ ꯋꯥꯔꯦꯍꯦ ꯉꯁꯤꯗꯤ ꯂꯥꯏꯔꯤꯛ ꯀꯁꯨ ꯄꯥꯕ ꯌꯥꯒꯗ꯭ꯔꯥ ꯈꯪꯗ꯭ꯔꯥ
ꯅꯨꯄꯤꯒꯤ ꯋꯥꯈꯜ ꯈꯜ
ꯍꯣꯏ ꯅꯨꯄꯤꯒꯤ ꯋꯥꯈꯜ ꯈꯅ ꯋꯥ ꯃꯤ ꯐꯖꯕꯁꯨ ꯐꯪꯗꯦ ꯑꯃꯕꯨ ꯌꯦꯡꯉꯦ ꯑꯃ ꯊꯤꯔꯝꯃꯦ ꯑꯃ ꯌꯦꯡꯉꯦ ꯑꯃ ꯊꯤꯔꯝꯃꯦ ꯑꯃꯁꯨ ꯐꯪꯉꯔꯣꯏ ꯂꯥꯟꯁꯇꯩꯁꯦ ꯇꯥꯕ꯭ꯔꯣ ꯅꯦꯠꯋꯛ ꯌꯥꯗ꯭ꯔꯦ ꯀꯩꯗꯧꯔꯒꯦ